ꯍꯜꯂꯣ
ꯂꯣ ꯇꯥꯏꯀꯣ
ꯑꯣ ꯇꯥꯏ ꯇꯥꯏ ꯀꯩꯗꯧꯔꯤꯅꯣ
ꯇꯨꯡꯃꯤꯅꯦ ꯍꯧꯖꯤꯛ ꯍꯧꯒꯠꯄꯗ ꯉꯥꯏꯔꯤ
ꯑꯣ ꯀꯣꯂꯦꯖ ꯆꯠꯂꯣꯏꯗ꯭ꯔꯣ
ꯎꯝ ꯆꯠꯂꯣꯢ
ꯎꯝ ꯀꯩ ꯁꯦꯃꯤꯁꯇꯔꯔꯣ ꯅꯠꯇ꯭ꯔꯒ ꯁꯦꯀꯦꯟꯗ꯭ꯔꯤ ꯑꯣꯏꯔꯤꯕ꯭ꯔꯣ
ꯁꯀꯦꯟ ꯁꯦꯃꯤꯁꯇꯔ
ꯑꯣ ꯁꯦꯀꯦꯟ ꯁꯦꯃꯦꯁꯇꯔ
ꯎꯝ
ꯑꯆꯥ ꯑꯠꯆꯥ ꯈꯣꯢ ꯖꯨꯅꯤꯌꯔꯅꯤꯅꯦ
ꯑꯗꯨ ꯒ꯭ꯔꯦꯖꯨꯋꯦꯠ ꯂꯣꯢꯔꯕꯣ
ꯍꯥꯥ
ꯒ꯭ꯔꯦꯖꯨꯑꯦꯠ ꯂꯩꯔꯕꯣ ꯅꯪꯒꯤ
ꯑꯩ ꯐꯤꯐ ꯁꯦꯃꯦꯁꯇꯔ ꯀꯥꯕ ꯍꯧꯗꯣꯏꯅꯦ
ꯍꯣꯢ
ꯆꯥꯛ ꯀꯨꯝꯕ ꯀꯩ ꯊꯣꯡꯈꯤꯔꯣꯏꯗ꯭ꯔꯣ ꯅꯠꯇ꯭ꯔꯒ ꯇꯥꯏꯃꯤꯡ ꯗꯤꯐ꯭ꯔꯦꯟ ꯑꯣꯏꯕ꯭ꯔꯣ
ꯂ ꯂꯩꯗꯤ ꯇꯧꯔꯅꯤ ꯍꯧꯒꯠꯂꯒ
ꯑꯣ ꯑꯣ ꯑꯣ
ꯅꯪꯗꯤ ꯆꯥꯛ ꯆꯥꯔꯕꯣ
ꯍꯧꯖꯤꯛꯇ ꯊꯣꯡꯕ ꯂꯣꯏꯈ꯭ꯔꯕꯅꯦꯕ ꯑꯈꯣꯏ ꯏꯆꯦ ꯊꯣꯡꯕꯒꯣ
ꯑꯣ
ꯗꯔꯤꯗ
ꯑꯣ ꯑꯣ ꯀꯩ
ꯀꯩ ꯀꯩ ꯇꯧꯔ ꯂꯩꯔꯅꯤ ꯉꯁꯤꯗꯤ
ꯉꯁꯤ ꯌꯨꯝꯗ ꯂꯩꯅꯣ ꯑꯗꯣ ꯍꯣꯔꯦꯟ ꯍꯣꯔꯦꯟ ꯊꯕꯛ ꯆ ꯀꯅꯤ
ꯑꯣ ꯀꯩ ꯀꯩ ꯊꯕꯛ ꯇꯧꯔꯖꯥꯠꯂꯣ
ꯑ ꯅꯨꯡ ꯅꯨꯡꯗꯥꯡ ꯅꯨꯡꯊꯤꯟ ꯏꯚꯤꯅꯤꯡꯗ ꯀꯩꯩꯅꯣ ꯄꯥꯔꯠ ꯇꯥꯏꯝ ꯈꯛꯇ ꯇꯧꯕꯅꯤꯅ ꯀꯣꯆꯤꯡꯁꯨ ꯂꯧꯕ ꯂꯣꯏꯕꯒꯤ
ꯑꯣ ꯑꯣꯀꯦ ꯑꯣꯀꯦ ꯀꯩ ꯀꯩ ꯏꯁꯇ꯭ꯔꯤꯝꯗ ꯅꯪꯗꯤ
ꯃꯦꯊꯁ
ꯎꯝ
ꯅꯪꯗꯤ
ꯑꯩꯗꯤ ꯑꯥꯔꯠꯁꯅꯦ
ꯎꯝ ꯀꯝꯕ ꯀꯝꯕ ꯁꯕꯖꯦꯛꯇ ꯑꯣꯅꯔꯁ
ꯄꯣꯂꯤꯇꯤꯀꯦꯜ ꯁꯥꯏꯟꯁ
ꯎꯝ ꯎꯝ
ꯀꯃꯥꯏꯅ ꯇꯧꯒꯦ ꯀꯣꯂꯦꯖ ꯂꯥꯏꯐꯁꯦ
ꯑꯩꯗꯤ ꯔꯤꯒꯨꯂꯔ ꯆꯠꯇꯦ ꯀꯣꯔꯔꯦꯁꯄꯣꯟꯗꯦꯟ ꯇꯧꯅꯤ ꯄꯩꯈꯥ ꯊꯥꯕ ꯃꯇꯝ ꯈꯛꯇ ꯄꯩꯈꯥ ꯊꯥꯕ
ꯑꯣ ꯑꯣ ꯑꯠꯆꯥꯥ ꯑꯩꯈꯣꯏꯗꯤ ꯔꯤꯒꯨꯂꯔ ꯑꯣꯏꯕꯅꯤꯅ ꯑꯗꯨꯝ ꯁꯦꯀꯦꯟꯗꯔꯤ ꯍꯥꯏ ꯁ꯭ꯀꯨꯜꯒꯤ ꯇꯥꯏꯞꯇ ꯇꯧꯕꯔ ꯇꯧꯋꯦ ꯑꯗꯨ ꯑꯣꯏꯔꯁꯨ ꯀꯣꯂꯦꯖꯇꯩ ꯍꯦꯟꯅ ꯅꯨꯡꯉꯥꯏꯗ
ꯎꯝ ꯅꯨꯡꯉꯥꯏꯕꯅꯤ ꯅꯨꯡꯉꯥꯏꯔꯝꯅꯤ
ꯑꯩꯅꯦ ꯕꯤꯀꯂ ꯆꯠꯄꯗꯣ ꯃꯇꯝ ꯃꯥꯡꯉꯦ ꯍꯥꯏꯅ
ꯀꯔꯦꯁꯄꯣꯟꯗꯦꯠ ꯊꯝꯕꯤꯌꯨ
ꯍꯣꯏ ꯌꯥꯏꯗꯣ ꯑꯗꯨꯝ ꯀꯣꯔꯦꯁꯄꯣꯟꯗꯦꯟ ꯊꯝꯃꯒꯁꯨ ꯀꯣ ꯊꯕꯛ ꯀꯩꯀꯥ ꯂꯩꯔꯤꯗꯤ ꯑꯗꯨꯝ ꯑꯗꯨꯁꯨ ꯍꯦꯟꯅ ꯐꯩꯗ ꯑꯗꯨꯒ ꯑꯦꯛꯖꯥꯝꯒꯨꯝꯕ ꯊꯥꯅꯤꯡꯉꯥꯏ ꯂꯩꯔꯗꯤ ꯈꯔ ꯈꯔ ꯄ꯭ꯔꯤꯄꯦꯌꯔ ꯇꯧꯕꯀꯣ
ꯎꯝ
ꯑꯣ ꯑꯗꯣ ꯀꯣꯂꯦꯖ ꯂꯣꯏꯔꯗꯤ ꯑꯗꯨꯝ ꯑꯗꯨꯝ ꯂꯩꯔꯗꯣꯏꯔꯣ ꯅꯠꯇ꯭ꯔꯒ ꯊꯕꯛ ꯅꯠꯇ꯭ꯔꯒ ꯁꯤꯚꯤꯜ ꯑꯦꯛꯖꯥꯝ ꯈꯔ ꯊꯥꯒꯦ ꯈꯟꯕ꯭ꯔꯣ ꯀꯩ
ꯎꯝ ꯄꯈꯥ ꯊꯥꯗꯣꯏꯅꯤ ꯍꯟꯗꯛꯁꯨ
ꯑꯣ ꯑꯣ ꯑꯣꯀꯦ ꯅꯣꯏ ꯁꯤꯕ꯭ꯂꯤꯡꯁꯇꯤ
ꯃꯉꯥ
ꯃꯉꯥ
ꯎꯝ
ꯑꯣ ꯅꯪꯅ ꯈ꯭ꯋꯥꯏ ꯑꯍꯟꯂꯣ ꯅꯠꯇ꯭ꯔꯒ ꯇꯣꯝꯕꯤ
ꯑꯩꯅ ꯃꯌꯥꯏꯗ
ꯑꯣ ꯑꯣ
ꯃꯉꯥꯗ ꯃꯌꯥꯏꯗ
ꯆꯞ ꯆꯥꯔꯦꯅꯦ
ꯅꯪꯗꯤ
ꯑꯩꯈꯣꯏ ꯃꯔꯤ ꯀꯣ ꯑꯩꯅ ꯈ꯭ꯋꯥꯏ ꯑꯍꯟ ꯑꯗꯨꯒ ꯑꯩ ꯃꯈꯥꯗ ꯅꯨꯄꯥ ꯑꯃ ꯑꯗꯨꯒ ꯄꯤꯑꯅꯤ
ꯑꯣ ꯅꯨꯄꯥ ꯑꯃ ꯅꯨꯄꯤ ꯑꯅꯤ
ꯑꯥ
ꯅꯨꯄꯤ ꯅꯨꯄꯥ ꯑꯅꯤꯅ ꯑꯍꯟ
ꯍꯣꯏ ꯍꯣꯏ
ꯎꯝ ꯐꯔꯦꯅꯦ ꯑꯩꯁꯨ ꯏꯌꯥꯝꯕ ꯂꯩꯅꯤꯡꯕꯅꯦ
ꯑꯩ-ꯑꯩ ꯂꯩꯔꯤꯁꯤꯗꯤ
ꯑꯩꯈꯣꯏꯗꯤ ꯑꯩꯈꯣꯏꯗꯤ ꯅꯨꯄꯥ ꯑꯃꯈꯛꯇ ꯑꯗꯨ ꯑꯗꯨꯁꯨ ꯑꯩꯒꯤ ꯃꯈꯥꯗ ꯑꯗꯨꯒꯤ
ꯑꯣ ꯎꯝ ꯑꯩꯁꯨ ꯍꯥꯏꯔꯗꯤ ꯏꯆꯦ ꯂꯩꯅꯤꯡꯕꯅꯤꯍꯦ
ꯏꯆꯦꯕꯨꯗꯤ ꯍꯣꯏ ꯀꯖꯤꯟꯗꯤ ꯂꯩꯌꯦꯕꯀꯣ ꯑꯗꯣ ꯔꯤꯌꯦꯜ ꯑꯦꯜꯗꯔ ꯁꯤꯁꯇꯔꯗꯤ ꯂꯩꯇꯕ
ꯀꯖꯤꯤꯟ ꯀꯖꯤꯟꯁꯨ ꯏꯌꯥꯝꯕ ꯂꯩꯇꯅꯦ ꯑꯩꯈꯣꯏꯗꯤ
ꯑꯣ ꯑꯁ ꯑꯆꯥꯥ ꯑꯗꯨꯗꯤ ꯂꯣꯡꯗꯤꯡ ꯌꯥꯝ ꯑꯣꯏꯔꯅꯤ ꯍꯥ
ꯑꯩꯈꯣꯏ ꯕꯥꯅ ꯈ꯭ꯋꯥꯏꯗꯒꯤ ꯑꯍꯟ ꯑꯣꯏꯕꯒꯤ ꯃꯣꯏꯒꯤ ꯐꯦꯃꯤꯂꯤꯗꯁꯨ
ꯑꯣ ꯑꯣꯀꯦ ꯑꯣꯀꯦ ꯑꯗꯨꯗꯤ ꯅꯣꯏ ꯄꯦꯔꯦꯟꯁ ꯑꯗꯨꯝ ꯂꯩꯕ꯭ꯔꯣ ꯌꯨꯝꯗ
ꯌꯨꯝꯗ ꯂꯩꯥꯛꯑꯦ ꯍꯣꯏ
ꯎ ꯑꯣꯀꯦ ꯅꯣꯏ ꯌꯪꯒꯔ ꯑꯗꯨꯒ ꯑꯦꯜꯗꯔ ꯈꯈꯣꯏꯗꯤ ꯀꯩꯀꯩ ꯀꯃꯥꯏ
ꯑꯝ ꯍꯅ ꯃꯄꯥꯟ ꯂꯝꯗ ꯊꯕꯛ ꯇꯧꯕꯥ ꯆꯠꯈꯤ ꯏꯆꯦ ꯏꯆꯦ ꯑꯍꯟꯒ ꯏꯕꯥꯅꯤ ꯃꯔꯛꯇ ꯂꯩꯕꯗꯨꯗꯀꯣ
ꯑꯣ
ꯍꯧꯖꯤꯛꯀꯥꯟꯗ ꯌꯨꯝ ꯄꯥꯟꯈꯤ
ꯑꯣ ꯑꯠꯆꯥ ꯑꯠꯆꯥ
ꯑꯩ ꯑꯗꯨꯒ ꯅꯨꯄꯥ ꯏꯅꯥꯎꯄꯥ ꯁ꯭ꯀꯨꯜ ꯀꯥꯗ꯭ꯔꯤ꯫
ꯑꯣ
ꯍꯥꯏ ꯁ꯭ꯀꯨꯜ
ꯑꯠꯆꯥ ꯑꯠꯆꯥ ꯋꯦꯗꯔ ꯀꯃꯥꯏꯅ ꯇꯧꯒꯦ
ꯍꯣꯏꯁꯨ ꯈꯪꯗꯦ ꯍꯧꯒꯠꯇ꯭ꯔꯤꯕꯅꯦ ꯃꯄꯥꯟ ꯊꯣꯛꯇ꯭ꯔꯤꯅꯦ
ꯅꯣꯡꯗꯤ ꯆꯨꯕ꯭ꯔꯣ
ꯆꯗꯤꯦ
ꯎꯝ ꯁꯤꯗꯗꯤ ꯁꯥꯕ ꯂꯣꯏꯔꯦ ꯍꯦ
ꯅꯣꯡꯁꯥ ꯊꯣꯛꯄꯔꯣꯅꯦ꯫
ꯍꯣꯏ ꯊꯣꯛꯑꯦ
ꯑꯩꯈꯣꯏꯗꯤ ꯅꯣꯡꯁꯥ ꯊꯣꯛꯇ ꯃꯜꯂꯤꯗ
ꯎꯝ
ꯅꯪ ꯅꯪ ꯆꯤꯟꯗꯨ꯭ꯔꯣ ꯂꯩꯁꯦ
ꯍꯥ
ꯆꯤꯟꯗꯔꯣ
ꯅꯠꯇꯦ
ꯃꯄꯥꯥꯏꯇ
ꯑꯣꯝ
ꯈꯣꯏ ꯍꯣꯏꯗ ꯑꯗꯨꯗꯤ ꯅꯨꯡꯁꯥ
ꯄꯥꯟꯜꯂꯝꯗꯅꯤ
ꯑꯣ ꯑꯣ ꯑꯣ ꯑꯗꯨ ꯑꯣꯏꯔꯦ ꯅ ꯑꯩꯈꯣꯏꯗꯤ ꯅꯪ ꯃꯝꯃꯤ
ꯑꯣ ꯑꯁ ꯑꯩꯈꯣꯏ ꯀꯣꯂꯦꯖꯁꯨ ꯑꯁ ꯍꯧꯒꯗꯕꯗꯣ ꯋꯥꯠꯂꯤꯅꯦ ꯀꯩ ꯇꯧꯔ ꯂꯩꯔꯤꯁꯦ ꯈꯪꯗꯦ ꯁꯤꯗ ꯑꯗꯨꯝ ꯃꯇꯝ ꯂꯦꯜꯂ ꯂꯩꯒꯗꯧ ꯃꯥꯟꯈ꯭ꯔꯦꯗ
ꯎꯝ ꯅꯨꯡꯉꯥꯏꯕꯅꯤ
ꯎꯝ ꯃꯤꯗꯤ ꯌꯥꯝ ꯈꯪꯅꯈ꯭ꯔꯦ ꯁꯤꯗꯒꯤ ꯌꯥꯝ ꯐꯩ
ꯎꯝ
ꯑꯗꯣ ꯃꯔꯛ ꯃꯔꯛꯇ ꯄ꯭ꯔꯣꯕ꯭ꯂꯦꯝꯒꯨꯝꯕ ꯂꯩꯔꯛꯄꯗꯣ ꯑꯁ ꯈꯔꯗꯤ ꯅꯨꯡꯉꯥꯏꯇꯦ
ꯍꯧꯖꯤꯛꯁꯨ ꯈꯔ ꯂꯩ ꯃꯥꯜꯂꯦ
ꯎꯝ ꯃꯤ ꯈꯔꯗꯤ ꯌꯥꯗꯕ ꯃꯥꯜꯂꯦ
ꯑꯥ
ꯑꯩꯒꯤꯗꯤ ꯑꯅꯤꯔꯛ ꯅꯝꯅꯤ ꯉꯥꯏꯈꯣꯀꯣ ꯉꯔꯥꯡ ꯑꯃ ꯑꯗꯨꯒ ꯍꯧꯖꯤꯛ ꯉꯁꯤ ꯑꯌꯨꯛꯇꯀ ꯑꯃ ꯑꯗꯨ ꯅꯝꯕꯤꯕꯗꯒꯤ ꯑꯗꯨꯝ ꯌꯥꯈ꯭ꯔꯕꯅꯦꯕ
ꯑꯩꯁꯨ ꯑꯅꯤꯔꯛꯇ ꯂꯩ
ꯑꯣ ꯑꯣꯀꯦ
ꯉꯔꯥꯡꯅ ꯑꯅꯤꯔꯛꯇꯪ ꯄꯤꯗ
ꯎꯝ ꯅꯣꯏ ꯑꯗꯨꯋꯥꯏꯗ ꯀꯣ
ꯑꯥ
ꯂꯥꯏꯛ ꯀꯩꯒꯨꯝꯕ ꯀ ꯂꯥꯏꯛ ꯀ ꯒꯥꯔꯗꯦꯅꯤꯡꯒꯤꯗ ꯂꯥꯏꯛ ꯃꯦꯁꯀꯨꯝꯕ ꯅꯠꯇ꯭ꯔꯒ ꯑꯇꯣꯞ ꯑꯇꯣꯞꯄ ꯚꯦꯖꯤꯇꯦꯕꯜꯁꯤꯡꯗꯣ
ꯑ
ꯀꯩꯀꯩ ꯐꯒꯦ ꯅꯣꯏꯗꯗꯤ
ꯈꯣꯏꯗ
ꯎꯝ
ꯑꯩꯈꯣꯏ ꯈꯪꯗꯤꯌꯦ
ꯅ ꯍꯥꯏꯕꯗꯤ ꯍꯤꯡꯒꯣꯜꯒꯨꯝꯕꯀꯣ
ꯎꯝ ꯎꯝ ꯁꯦꯝꯃꯤ ꯑꯗꯨ ꯈꯪꯗꯦ ꯑꯩ ꯌꯨꯝꯗ ꯂꯩꯇꯕꯅꯤꯅ ꯀꯩꯅꯣꯗ ꯂꯩꯕ ꯇꯝꯄꯥꯛꯇ
ꯑꯩꯈꯣꯏ ꯁꯤꯗꯗꯤ ꯌꯥꯝ ꯐꯩ
ꯎꯝ
ꯑꯗꯨꯝ ꯅꯨꯡꯉꯥꯏ ꯁꯤꯗꯗꯤ
ꯎꯝ ꯎꯝ ꯆꯨꯖꯥꯛ ꯊꯣꯛꯄ ꯍꯧꯔꯕꯅꯦ
ꯍꯣꯏ ꯈꯔꯗꯤ ꯈꯔꯗꯤ ꯅꯧꯋꯦꯕꯀꯣ ꯑꯗꯣ ꯈꯔꯗꯤ ꯆꯥꯕ ꯌꯥꯔꯦ
ꯎꯝ ꯆꯨꯖꯥꯛ ꯃꯇꯝ ꯂꯥꯛꯍꯟꯅꯤꯡꯈꯔ꯭ꯦ
ꯑꯗꯨ ꯌꯥꯝ ꯊꯨꯝꯃꯦ ꯍꯥꯏꯗꯤ ꯇꯥꯏꯞꯁꯇꯣ ꯃꯔꯤꯗꯅꯦꯕꯥꯀꯣ ꯑꯩꯈꯣꯏꯅ ꯊꯥꯔꯤꯁꯦ ꯁꯤꯗ
ꯎꯝ
ꯑꯅꯤꯗꯤ ꯀꯩꯅꯣ ꯃꯄꯥꯟꯗꯒꯤ ꯑꯗꯨꯒ ꯑꯅꯤꯅ ꯑꯩꯈꯣꯏ ꯁ꯭ꯋꯥꯏ ꯂꯣꯀꯦꯜꯒꯤꯀꯣ ꯂꯣꯀꯦꯜꯒꯤꯗꯨꯗꯤ ꯍꯦꯟꯅ ꯍꯥꯎꯋꯦ ꯍꯥꯏꯗꯤ ꯏꯁꯇꯤꯛꯀꯤꯁꯨ ꯑꯣꯏꯌꯦ ꯑꯗꯨꯒ ꯊꯨꯝꯁꯨ ꯍꯦꯟꯅ ꯊꯨꯝꯃꯦꯕꯀꯣ ꯃꯣꯏ ꯃꯄꯥꯟꯗꯩꯗꯨꯗꯤ ꯑꯁ ꯆꯥꯎꯕꯗꯤ ꯆꯥꯎꯋꯦ ꯑꯗꯣ ꯃꯥ ꯌꯥꯝ ꯍꯥꯎꯕꯗꯤ ꯑꯣꯏꯗꯦꯗ ꯑꯗꯨ ꯑꯩꯈꯣꯏ ꯗ ꯑꯗꯨ ꯇꯥꯏꯞ ꯃꯔꯤꯗꯣ ꯀꯩꯅꯣ ꯈꯔꯅ ꯍꯥꯟꯅ ꯊꯥꯕ ꯈꯔꯅ ꯊꯦꯡꯅ ꯊꯥꯕ ꯂꯩꯕꯀꯣ
ꯄꯤꯛꯄꯒ ꯊꯨꯝꯕꯗꯨꯅ ꯍꯥꯎꯕꯅꯤ ꯑꯗꯨ
ꯎꯝ ꯎꯝ ꯀꯩꯅꯣ ꯑꯁ ꯊꯕꯤ ꯊꯕꯤꯁꯨ ꯂꯩꯌꯦ ꯍꯣꯏ
ꯑꯣ ꯐꯩ
ꯎꯝ ꯀꯩꯅꯣ ꯑꯥ ꯅꯣꯏ ꯉꯥꯒꯨꯝꯕ ꯐꯝꯗ꯭ꯔꯣ
ꯊꯝꯃꯤ ꯑꯩꯈꯣꯏ ꯄꯨꯈ꯭ꯔꯤ ꯑꯍꯨꯝꯂꯛ ꯑꯍꯨꯝ ꯂꯩꯌꯦ
ꯑꯣ ꯑꯩꯈꯣꯏ ꯅꯦꯕꯔ ꯉꯁꯤ ꯃꯣꯏ ꯐ꯭ꯔꯦꯁ ꯑꯣꯏꯅ ꯂꯧꯊꯣꯛꯄꯀꯣ ꯉꯁꯤ
ꯄꯨꯛꯈ꯭ꯔꯤꯗꯒꯤ
ꯍꯣꯏ ꯑꯗꯨꯒꯤ ꯑꯗꯨꯗꯣ ꯂꯩꯔꯒ ꯑꯥ ꯑꯗꯨꯝ ꯉꯁꯤ ꯇꯥꯔꯅꯤ ꯉꯁꯤ
ꯎꯝ ꯍꯥꯎꯅꯤꯍꯦ
ꯑ
ꯎꯝ ꯑꯆꯧꯕꯔꯣ ꯄꯤꯛꯄꯔꯣ
ꯑꯆꯧꯕ
ꯎ ꯌꯥꯝ ꯆꯥꯎ ꯀꯨꯏꯅ ꯊꯃꯗꯤ ꯌꯥꯝ ꯆꯥꯎꯔꯝꯅꯦ
ꯆꯥꯎꯋꯦ ꯍꯣꯏ ꯃꯣꯏꯗꯣ ꯀꯩꯅꯣ ꯌꯣꯟꯁꯨ ꯌꯣꯟꯕꯀꯣ
ꯎꯝ
ꯕꯖꯥꯔꯗ ꯑꯗꯨꯒꯤ ꯌꯥꯝꯃꯦ ꯃꯣꯏꯗꯣ
ꯑꯝ
ꯍꯥꯎꯁꯨ ꯆꯥꯎꯋꯦ ꯄꯨꯈ꯭ꯔꯤꯗꯣ ꯑꯁ ꯐꯖꯅ ꯆꯥꯎꯋꯦ ꯃꯣꯏꯗ
ꯎꯝ
ꯒꯦꯝꯒꯨꯝꯕꯗꯤ ꯁꯥꯟꯅꯗꯔꯣ ꯅꯪꯗꯤ
ꯍꯟꯅꯗꯤ
ꯎꯝ
ꯅꯪꯗꯤ ꯁꯥꯟꯅꯕ꯭ꯔꯣ
ꯍꯣꯏ ꯁꯅꯥꯏ
ꯎꯝ ꯅꯨꯄꯤꯅꯒꯦꯝꯁꯦ ꯅꯥꯕ ꯑꯗꯨ ꯎꯕ ꯀꯥꯟꯗ ꯌꯥꯝ ꯇꯂ
ꯍꯣꯏꯗ ꯑ ꯃꯤ ꯃꯤꯗ ꯂꯩ ꯑꯗꯨ ꯑꯣꯏꯔꯁꯨ ꯃꯤ ꯃꯌꯥꯝ ꯃꯦꯖꯣꯔꯤꯇꯤꯒꯤ ꯈꯟꯕꯗꯗꯤ ꯒꯦꯝ ꯁꯥꯟꯅꯕꯗꯣ ꯀꯩꯒꯣꯝꯗꯤ ꯇꯧꯕꯅꯤꯗ ꯍꯥꯏꯗꯤ ꯈꯔ ꯌꯦꯡꯕꯗꯣꯀꯣ ꯅꯨꯄꯤꯅ ꯒꯦꯝ ꯁꯅꯌꯦꯀ ꯀꯩ ꯍꯥꯏꯕꯗꯣ ꯁꯣꯁꯥꯏꯇꯤꯒꯤꯗꯗꯤ ꯑꯗꯨꯝ ꯂꯛ ꯗꯥꯎꯟ ꯑꯣ ꯇꯧꯕꯅꯦꯕ ꯃꯣꯏꯗ ꯎꯝ ꯂꯥꯏꯔꯤꯛ-ꯂꯥꯏꯔꯤꯛꯀ ꯄꯥꯗ꯭ꯔꯣ ꯑꯦꯗꯚꯥꯟꯁꯇ ꯍꯥꯏꯁ
ꯑꯄꯥ ꯍꯌꯦ ꯑꯗꯨ ꯔꯤ ꯄꯥ ꯇꯟꯗꯅ ꯇꯨꯃꯒꯥ ꯂꯩꯔꯤꯅꯦ ꯍꯧꯖꯤꯀꯣꯐꯥꯎ
ꯎꯝ
ꯌꯥꯝ ꯇꯜꯂꯦ ꯍꯧꯖꯤꯛ ꯀꯥꯟ
ꯎꯝ ꯀꯩꯅꯣ ꯑꯁ ꯂꯝꯒ ꯀꯣꯏꯕꯒ ꯆꯠꯇ꯭ꯔꯣ ꯁꯨꯇꯤ ꯃꯔꯛꯇ
ꯆꯠꯇ ꯍ
ꯎꯝ
ꯑ
ꯑꯩꯈꯣꯏꯗꯤ ꯑꯗꯨꯝ ꯆꯠꯂꯦ
ꯎ ꯅꯨꯡꯉꯥꯏꯅꯤ
ꯈꯪꯕꯩꯔꯥ ꯈꯪꯗ꯭ꯔꯦ ꯂꯣꯛ ꯊꯨꯡꯕꯒꯀꯣ ꯑꯁ ꯑꯩ ꯈꯣꯟꯁꯨ ꯈꯅꯥꯎꯁꯨ ꯌꯥꯗ꯭ꯔꯦ ꯈꯣꯟꯁꯨ ꯑꯣꯟꯈꯦ
ꯎꯥ ꯑꯩꯁꯨ ꯆꯠꯅꯤꯡꯉꯦ ꯑꯗꯨ ꯆꯠꯃꯤꯟꯅꯕ ꯃꯤ ꯂꯩꯇꯕ
ꯑꯣ ꯑꯣ ꯆꯠꯃꯤꯟꯅꯕ ꯌꯥꯏ ꯀꯩꯅꯣ ꯑꯗꯣ ꯑꯁ ꯂꯝ ꯑꯩꯈꯣꯏ ꯂꯥꯞꯅꯒꯗꯧ ꯃꯥꯜꯂꯦ ꯃꯐꯝꯁꯦ
ꯎ ꯅꯪ ꯃꯄꯥꯟ ꯂꯣꯝꯗꯅꯤ ꯍꯥꯏꯔꯒ
ꯂꯩꯣꯏ